ꯑꯣ ꯍ ꯇꯥꯏꯀꯣ
ꯍꯣꯏ ꯇꯥꯔꯦ ꯀꯩꯗꯧꯔꯤꯅꯣ
ꯑꯁ ꯆꯨꯝꯅ ꯍꯣꯁꯇꯦꯜꯗ ꯂꯩꯕꯅꯤꯗ ꯔꯣꯗꯤ ꯀꯥꯏꯗꯒꯤꯅꯣ
ꯑꯩ ꯀꯩꯅꯣꯗꯅꯦ ꯆꯤꯡ ꯆꯤꯡꯗꯒꯤꯅꯦ
ꯑꯣ ꯆꯠꯂꯦ ꯑꯩꯁꯨ ꯇꯨꯃꯦꯡꯂꯣꯡꯗꯒꯤꯅꯦ
ꯑꯣ
ꯑ ꯑꯥ ꯉꯥꯡꯕꯨ ꯇꯥꯑꯕꯅꯤꯅꯦ
ꯈꯪꯕ ꯇꯥꯔꯦ ꯍꯣꯏ ꯀꯨꯏꯔꯕꯣ ꯅꯪ ꯀꯩꯅꯣ ꯑꯁꯤ ꯑꯁꯤ ꯇꯧꯕꯗꯣ
ꯍꯨꯏꯔꯦꯗ
ꯑꯣ ꯑꯁꯤꯅ ꯀꯩꯅꯣ ꯐꯔ ꯁꯀꯣꯜꯗ
ꯍꯣꯔꯦꯟ ꯑꯗꯨꯗꯤ ꯋꯥꯔꯤ ꯀꯣꯟꯅ ꯁꯥꯁ ꯑꯗꯨꯒꯤ ꯗꯤꯇꯦꯜꯗꯨꯗꯤ ꯇꯦꯜ ꯇꯧꯔꯣꯏꯁꯦꯕ
ꯑꯣ ꯁꯤ ꯑꯣꯀꯦ
ꯃꯠꯇ ꯄꯣ ꯋꯥꯔꯤ ꯋꯥꯔꯤ ꯁꯥꯁ
ꯑ ꯍꯣꯏ ꯍꯅꯦ
ꯍꯧꯖꯤꯛ ꯆꯤꯡꯗ ꯂꯩꯔꯤꯕ꯭ꯔꯣ
ꯍꯧꯖꯤꯛ ꯀꯩꯅꯣꯗ ꯂꯩꯔ ꯑꯩꯁꯦ ꯆꯤꯡꯗ ꯂꯩꯔꯦ
ꯑꯣ ꯎꯝ ꯅꯛꯑꯅ ꯑꯩꯁꯨ ꯑꯣ ꯌꯥꯝꯅ ꯀꯩꯅꯣ ꯇꯧ ꯑꯩ ꯁꯤ ꯑꯩꯁꯨ ꯆꯤꯡꯈꯣꯛꯗ ꯂꯩ ꯆꯤꯡꯈꯣꯡꯗ ꯌꯥꯝꯅ ꯀꯩꯅꯣ ꯗꯤꯇꯦꯜ ꯑꯣꯏꯔꯣꯏꯁꯦꯕ ꯑꯗꯨ ꯑꯇꯣꯞꯄ ꯋꯥꯔꯤ ꯁꯥꯁꯦꯕ ꯇꯥꯕ꯭ꯔꯣ
ꯎꯝ
ꯇꯥꯕ꯭ꯔꯣ
ꯇꯥꯏ ꯇꯥꯏ
ꯑꯣ ꯑꯇꯣꯞꯄ ꯋꯥꯔꯤ ꯁꯥꯒꯦ ꯁꯥꯁꯦ
ꯍꯣꯏ ꯍꯣꯏ ꯌꯥꯏꯅꯦ ꯇ ꯋꯥꯔꯤ ꯆꯔꯁꯔꯣ
ꯎꯝ ꯑꯗꯨꯝ ꯀꯔꯤ ꯀꯅꯤ ꯀꯣꯂꯦꯖ ꯀꯥꯕ꯭ꯔꯣ
ꯑ ꯍꯣꯏ ꯀꯔꯦꯁ ꯀꯥꯏ
ꯑꯣ ꯁꯤꯃꯤꯁꯇꯔ ꯀꯌꯥꯅꯣꯣꯏ ꯂꯣꯏꯒꯗꯧꯕꯗ꯭ꯔꯣ
ꯑ ꯀꯣꯂꯦꯖ ꯀꯣꯂꯦꯖ ꯍꯥꯏꯁꯦ ꯀꯩꯅꯣ ꯑꯩꯅ ꯃꯦꯗꯤꯀꯦꯜ ꯀꯣꯂꯦꯖ ꯀꯥꯕꯀꯣ
ꯎꯝ
ꯁꯝꯃꯔ ꯚꯦꯀꯦꯁꯟ ꯂꯩꯖꯒꯦ ꯑꯩꯒꯤ ꯑꯟꯇꯤꯅ ꯇ꯭ꯔꯥꯏ ꯇꯧ ꯍꯥꯏꯒꯗꯤ ꯑꯗꯨꯝ ꯇ꯭ꯔꯥꯏ ꯇꯧꯔ ꯂꯩꯕꯅꯤꯗ
ꯑꯣ ꯑꯩ ꯍꯟꯗꯛꯇ ꯀꯩꯁꯨ ꯇꯧꯗ꯭ꯔꯦꯗ ꯀꯣꯂꯦꯖꯁꯨ ꯂꯣꯏꯔꯦꯗ ꯅꯍꯥꯟꯗꯒꯤ
ꯁꯔ ꯭ꯔꯦ ꯂꯩꯕ ꯍꯥꯏꯥꯏ ꯑꯒꯦꯅ ꯑꯣꯂꯥꯏꯅꯤꯂ
ꯑ ꯍꯧꯖꯤꯛꯇꯤ ꯅꯣꯡ ꯉꯁꯥꯏ ꯉꯁꯥꯏ ꯈꯤꯇꯪ ꯇꯥꯔꯒ ꯍꯧꯖꯤꯛꯇꯤ ꯂꯦꯞꯈ꯭ꯔꯦ ꯅꯛꯅ ꯑꯩꯗ ꯅꯪ ꯅꯪ ꯂꯩꯐꯝꯗꯨꯒ ꯑꯁꯤꯗ
ꯁꯏ ꯌꯥ ꯍꯣꯏ ꯇꯥꯏ ꯇꯥꯏ
ꯉꯅꯎꯕꯅꯦ ꯅꯪ ꯆꯍꯤ ꯀꯌꯥ ꯁꯨꯔꯦ
ꯑ ꯀꯟ ꯇ꯭ꯋꯦꯟꯇꯤ ꯐꯥꯏꯚꯗꯤꯦꯂꯦ
ꯑꯣ
ꯀ꯭ꯔꯣꯗꯦ
ꯑꯩꯁꯨ ꯊꯥꯔꯇꯤ ꯊꯥꯔꯇꯤ ꯌꯧꯔꯛꯑꯦꯗꯤ
ꯑꯁꯨ ꯈꯖꯤꯛꯇꯪ ꯈꯛꯇꯪ ꯉꯥꯏꯔꯅꯤꯡꯉꯥꯏ
ꯑꯣ ꯂꯦꯡꯒꯥꯅꯤꯅꯦ ꯑꯗꯨꯗꯤ
ꯀꯅꯦꯦ ꯂꯩꯒꯅꯦꯦ
ꯎꯝ ꯀꯣꯂꯦꯖ ꯀꯥꯏ ꯇꯧꯒꯦ
ꯑ ꯀꯂꯦꯖꯦ ꯍꯧꯖꯤꯛ ꯍꯅ
ꯇꯥꯕ꯭ꯔꯣ
ꯇꯥꯏ ꯇꯥꯏ
ꯑ
ꯍꯥꯟꯅ ꯍꯥꯟꯅ ꯁꯤꯁꯤꯄꯨꯔꯗ ꯂꯩꯔꯝꯕ ꯄꯨꯂꯤꯁꯁꯦ ꯑꯗꯨ ꯍꯟꯗꯛ ꯏꯔꯥꯡ ꯊꯣꯛꯄꯗꯅ ꯆꯍꯤ ꯑꯅꯤ ꯇꯂꯦ ꯑꯁꯤ ꯏꯝꯐꯥꯜꯗ ꯂꯥꯛꯔꯒ ꯂꯩꯌꯦ
ꯎꯝ ꯎꯝ ꯃꯄꯥꯟꯗ ꯇꯧꯋꯦ ꯍꯥꯏꯕ ꯅꯪ ꯀꯣꯂꯦꯖꯇꯣ
ꯃꯄꯥꯟꯗ ꯅꯠꯇꯦ ꯆꯨꯔꯆꯥꯟꯄꯨꯔꯗꯣ ꯁꯤꯁꯤꯄꯨꯔ ꯆꯨꯔꯆꯥꯟꯄꯨꯔ ꯇꯄ
ꯅꯅꯥꯎꯗꯤ ꯀꯩ ꯀꯌꯥ ꯁꯨꯕ꯭ꯔꯥ ꯑ ꯇꯥꯏꯌꯦ
ꯑꯥ ꯑꯥ ꯍꯣꯏ ꯆꯨꯔꯆꯥꯟꯄꯨꯔꯗ ꯂꯧꯧꯋꯦ ꯍꯥꯏꯗ ꯑꯗꯨ ꯆꯍꯤ ꯑꯅꯤ ꯑꯍꯨꯝ ꯁꯨꯒ ꯇꯧꯔꯁꯤ ꯏꯝꯐꯥꯜꯗ ꯂꯥꯛ
ꯑ ꯅꯆꯤꯟ ꯅꯅꯥꯎ ꯀꯌꯥ ꯁꯨꯔꯦ ꯁꯨꯕꯅꯣ ꯅꯪ
ꯑ ꯑꯍꯨꯝ ꯂꯩꯌꯦ ꯑꯩꯒꯤ ꯏꯅꯥꯎꯅꯨꯄꯥ ꯑꯩꯅ ꯑꯍꯟꯈꯣꯏ ꯑꯍꯟ ꯑꯣꯏꯕ ꯔ꯭ꯔꯣꯗꯦ
ꯑꯩꯗꯤ ꯏꯆꯤꯟ ꯏꯅꯥꯎ ꯃꯤ ꯌꯥꯝꯃꯦ ꯅꯨꯄꯥ ꯇꯔꯨꯛ ꯅꯨꯄꯤ ꯑꯅꯤ
ꯑꯁ ꯑꯗꯨꯗꯤ ꯌꯥꯅꯤ ꯑꯩꯈꯣꯏꯅ ꯅꯨꯄꯤ ꯑꯃꯁꯨ ꯂꯩꯇꯕ
ꯑꯩꯈꯣꯏꯁꯨ ꯅꯨꯄꯤ ꯑꯅꯤꯈꯛꯇꯅꯤ ꯌꯥꯝꯗꯦ
ꯐꯁꯤꯡ ꯃꯤ ꯐꯖꯦꯗ ꯃꯤ ꯌꯥꯋꯦꯗ
ꯎꯝ ꯐꯦꯃꯤꯂꯤ ꯆꯥꯎꯕꯅꯦ ꯑꯩꯈꯣꯏꯗꯤ ꯑꯩꯅ ꯑꯅꯤ ꯁꯨꯕꯗ ꯑꯣꯏꯕ ꯅꯪꯗꯤ ꯀꯗꯥꯏ ꯑ ꯀꯥ ꯀꯌꯥ ꯁꯨꯕꯅꯣ ꯅꯪꯗꯤ
ꯑꯩꯅ ꯍꯣꯏ ꯑꯍꯅꯦꯕ
ꯈ꯭ꯣꯏꯗꯤ ꯑꯍꯟ ꯇꯥꯕ꯭ꯔꯣ
ꯍ ꯇꯥꯏ ꯇ ꯑꯩꯅ ꯀꯣꯏ ꯑꯍꯟꯅꯤ ꯍꯣꯏ
ꯑꯣ ꯑꯗꯨꯗꯤ ꯅꯪ ꯌꯨꯝꯒꯤ ꯍꯧꯖꯤꯛ ꯔꯦꯁꯄꯣꯟꯁꯤꯕꯤꯂꯤꯇꯤꯁꯦ ꯅꯪꯉꯣꯟꯗ ꯈꯔ ꯇꯥꯔꯤꯦꯅꯦ
ꯑꯁ ꯑꯗꯨꯅꯤꯗ ꯍꯣꯏ ꯑꯁ ꯃꯈꯥꯗꯤ ꯁ꯭ꯋꯥꯏꯗ ꯑꯍꯟ ꯑꯣꯏꯕ
ꯍꯣꯏ ꯀꯣꯈ꯭ꯔ ꯁꯥꯅꯤ ꯆꯀꯦꯟ ꯑꯣꯏꯕꯕꯁꯤ ꯍꯥꯟꯅꯗꯤ ꯇꯧꯔꯝꯅꯦ ꯑꯗꯨꯒ ꯏꯌꯥꯝꯕꯗ ꯂꯨꯍꯣꯡꯈ꯭ꯔꯦꯕ ꯑꯗꯨꯒꯤ ꯍꯧꯖꯤꯛ ꯑꯩ ꯍꯧꯖꯤꯛꯁꯦ ꯕꯔꯗꯟꯁꯦ ꯑꯩꯉꯣꯟꯗ ꯑꯃꯨꯛ ꯇꯥꯔꯤꯅꯦ
ꯗꯤ ꯅꯪ ꯂꯨꯍꯣꯡꯕꯗꯣ ꯉꯥꯏꯔꯒ ꯂꯩꯔꯝꯈꯅꯤꯅꯦ ꯆꯨꯝꯃꯤꯁꯦ ꯅꯪꯒꯤ ꯇꯥꯥꯟ ꯂꯈ꯭ꯔꯦꯅꯦ ꯑꯗꯨ ꯍꯣꯡꯁꯨꯣꯔ
ꯑꯩꯒꯤ ꯒꯤ ꯇꯅ ꯂꯥꯛ ꯀꯨꯗꯤ ꯂꯑ ꯍꯣꯏ ꯑꯗꯨꯕꯨ ꯐꯤꯚꯝꯁꯤꯅ ꯌꯥꯗ꯭ꯔꯤꯅꯦ ꯄꯩꯁꯥ ꯊꯣꯛꯇ꯭ꯔꯦꯅꯦ
ꯍ ꯍ ꯍꯁꯜꯥꯏ ꯑꯗꯨꯗꯤ
ꯎꯝ
ꯌꯨꯝꯅ ꯐꯖꯅ ꯔꯦꯗꯤꯃꯦꯠꯇ ꯂꯩꯔꯒ ꯂꯩꯔꯗꯤ ꯐꯕ ꯑꯩꯈꯣꯏꯅ ꯂꯣꯏ ꯁꯦꯝꯅꯤꯡꯉꯥꯏ ꯑꯣꯏꯕꯅꯤꯅ
ꯍꯣꯏ ꯌꯥ
ꯋꯥꯏꯗ
ꯑꯩꯈꯣꯏ ꯅꯪꯅ ꯍꯥꯏꯕꯁꯤ ꯌꯥꯝ ꯆꯨꯝꯃꯦ ꯑꯩꯈꯣꯏꯅ ꯁꯦꯝꯒꯗꯧꯕꯗ ꯉꯥꯏꯔꯦꯕ
ꯑꯗꯨꯒ ꯍꯟꯗꯛꯀꯤ ꯅꯨꯄꯤ ꯑꯩꯈꯣꯏꯅ ꯏꯁꯇꯦꯟꯗꯔꯠ ꯋꯥꯡꯕꯒ
ꯑꯣꯏꯅꯤ ꯑꯩꯈꯣꯏꯁꯤ ꯀꯃꯥꯏ ꯅꯨꯄꯤ ꯄ꯭ꯔꯣꯄꯣꯁꯥꯎꯠ ꯇꯧꯕꯁꯨ ꯌꯥꯗ꯭ꯔꯤꯅꯦ ꯑꯩꯈꯣꯏꯒꯤ ꯏꯁꯇꯦꯇꯁꯇꯨꯒ
ꯁꯣ ꯍ ꯌꯥꯝ ꯂꯥꯛꯛꯄ ꯀꯥꯟꯗ ꯀꯣꯟꯐꯤꯗꯦꯟꯁꯁꯨ ꯃꯥꯡꯕꯅꯦꯍꯦ ꯍꯟꯗꯛꯇꯤ ꯀ꯭ꯂꯥꯁ ꯏꯂꯦꯚꯦꯟ ꯇꯨꯋꯜꯐꯀ ꯀꯥꯟꯒꯨꯝꯅꯣꯁꯨꯧꯅꯤ ꯐ ꯇ꯭ꯔꯦꯗ ꯂꯗꯤ
ꯍꯣꯏ ꯍꯥꯟꯅꯗꯤ ꯑꯉꯥꯡ ꯑꯣꯏꯔꯤꯉꯩꯗꯗꯤ ꯍꯧꯖꯤꯛꯇꯤ ꯍꯧꯖꯤꯛꯁꯨ ꯑꯉꯥꯡꯅꯦ ꯑꯗꯨꯕꯨ ꯑ ꯀꯔꯤ ꯂꯧꯁꯤꯟꯅꯕ ꯃꯇꯝꯗꯗꯤ ꯄꯪꯇꯧ ꯇꯧꯋꯦꯅ ꯌꯥꯝ ꯈꯜꯂꯨꯗꯦꯅ ꯑꯗꯨꯗꯣ
ꯍ ꯍꯣꯏ ꯍꯣꯏ
ꯍꯧꯖꯤꯛꯇꯤ ꯀꯃꯥꯏꯅ ꯇꯧ ꯀꯃꯥꯏꯅ ꯍꯧꯗꯧꯅꯣ ꯋꯥꯈꯜ ꯌꯥꯝ ꯈꯟꯖꯤꯜꯂꯤꯗ
ꯍꯣꯏ ꯑꯗꯨꯅꯦ ꯑꯁ ꯏꯀꯥꯏꯕꯁꯨ ꯍꯦꯟꯒꯠꯂꯨꯍꯦ ꯁꯤ
ꯅꯨꯄꯤ ꯀꯣꯏꯕꯁꯦ ꯌꯥꯝ ꯂꯨꯔꯦ ꯍꯧꯖꯤꯛꯇꯤ ꯑꯩꯈꯣꯏꯒꯤ ꯏꯁꯇꯦꯟꯗꯔꯠ ꯑꯩꯈꯣꯏꯅ ꯈꯪꯉꯒ ꯎ ꯈꯜꯂꯒ ꯀꯣ
ꯃꯥꯅꯦ ꯃꯥꯅꯦ ꯍꯥꯏ ꯇꯥꯏ ꯇꯥꯏ
ꯎꯝ ꯑꯩꯈꯣꯏ
ꯈꯔ ꯑꯉꯥꯡ ꯑꯣꯏꯕ ꯀꯥꯟ ꯈꯔ ꯑꯉꯥꯡ ꯑꯣꯏꯕ ꯀꯥꯟꯗꯤ ꯆꯍꯤ ꯇ꯭ꯋꯦꯟꯇꯤ ꯁꯚꯦꯟ ꯇ꯭ꯋꯦꯟꯇꯤ ꯑꯩꯠꯒꯨꯝꯕꯗ ꯌꯨꯝ ꯄꯥꯟꯈ꯭ꯔꯅꯤ ꯈꯜꯂꯒ ꯊꯥꯔꯇꯤ ꯐꯥꯏꯚ ꯃꯅꯨꯡꯗ ꯄꯥꯟꯕ ꯉꯝꯒꯦꯔꯥ ꯉꯝꯂꯣꯏꯗ꯭ꯔꯥ ꯈꯪꯗ꯭ꯔꯦꯕ ꯍꯟꯗꯗꯤ
ꯈꯪꯗꯦꯅꯦꯍꯦ ꯁꯦꯡꯕ ꯆꯍꯤꯗꯤ ꯂꯩꯔꯛꯇ꯭ꯔꯦ
ꯎꯝ
ꯆꯍꯤꯗꯤ ꯑꯥꯏ ꯌꯧꯔꯅꯤꯗꯣ ꯅꯨꯄꯤ ꯂꯧꯕ ꯀꯥꯁꯤꯗꯤ ꯈꯪꯗ꯭ꯔꯤ ꯃꯪꯐꯥꯎ ꯃꯪꯗ꯭ꯔꯤ ꯍꯧꯖꯤꯛꯐꯥꯎ ꯅꯨꯄꯤ ꯀꯥꯗꯤ ꯂꯩꯔꯕꯣ
ꯄ ꯀꯥꯗꯦ ꯍꯥꯏꯗꯤꯦ
ꯅꯠꯇꯦ ꯍꯥꯏꯕꯗꯤ ꯅꯨꯄꯤꯒꯗꯤ ꯂꯩꯔꯕ ꯑꯣꯏꯕ
ꯑꯁ ꯑꯗꯨꯁꯨ ꯂꯩꯇ꯭ꯔꯦꯗ ꯊꯤꯗ꯭ꯔꯦꯗ ꯀꯣꯂꯦꯁ ꯇꯝꯕ ꯂꯣꯏꯕ ꯀꯥꯟꯗꯅ ꯊꯤꯕ ꯍꯧꯔꯒꯦꯅ ꯈꯟꯂꯒ ꯂꯩꯕꯅꯦ
ꯑꯝ ꯁ ꯑꯁꯨꯣ ꯀꯣꯂꯦꯖꯁꯨ ꯂꯣꯏꯔꯦ ꯃꯥꯁꯇꯔꯁꯨ ꯂꯣꯏꯔꯦ ꯅꯨꯄꯤ ꯊꯤꯕ ꯍꯩꯇ꯭ꯔꯦꯅꯦ
ꯋꯥ ꯑꯔꯦꯅꯦ
ꯑꯦꯔꯦꯟꯖ ꯃꯤꯔꯤꯠꯁ ꯇꯧꯅꯤꯡꯉꯥꯏ ꯌꯨꯝꯗ ꯁꯦꯝꯕꯤꯈ꯭ꯔꯣ ꯍꯥꯏꯈ꯭ꯔꯣꯗ ꯑꯗꯨꯅ ꯅꯨꯡꯉꯥꯏꯗꯣꯏ ꯃꯥꯜꯂꯦꯗ
ꯍꯣꯏꯅꯦ ꯑꯗꯨ ꯑꯗꯨꯝ ꯇꯥꯔꯅꯤ ꯑꯔꯦꯟꯖ ꯀꯗꯣ ꯑꯗꯨ ꯅꯠꯇ꯭ꯔꯗꯤ ꯑꯩꯅ ꯇꯧꯔꯗꯤ ꯈꯪꯗ꯭ꯔꯦꯗ ꯍꯧꯖꯤꯛ
ꯁꯟ ꯁꯤꯔ ꯁꯣꯗꯝ ꯁ ꯁꯈ꯭ꯔꯠ ꯐꯖꯕ ꯊꯤꯕꯤꯔꯒ ꯌꯨꯝ ꯌꯨꯝ ꯄꯥꯟꯗ꯭ꯔꯤꯉꯩꯗꯅ ꯑꯗꯨꯝ ꯈꯔ ꯈꯪꯅꯔꯗꯤ ꯂꯚ ꯃꯦꯔꯦꯖꯒ ꯃꯅꯥꯏꯗ
ꯑꯗꯨ ꯍꯣꯏ ꯑꯗꯨ ꯑꯗꯨꯝ ꯑꯩ ꯎꯝ
ꯑꯕꯩ ꯑꯕ
ꯑꯗꯨꯅꯦ ꯑꯩꯁꯨ ꯗꯨꯕꯥꯥꯏ ꯈꯜꯂꯦ ꯎ ꯍꯧꯖꯤꯛꯀꯤ ꯑꯣꯏꯅꯗꯤ ꯍꯧꯖꯤꯛꯀꯤ ꯐꯤꯕꯝ ꯑꯣꯏꯅꯗꯤ ꯅꯨꯄꯤ ꯈꯪꯅꯕꯁꯨ ꯂꯔꯤꯦꯅꯤ
ꯑꯩꯈꯣꯏꯒꯤ ꯂꯒꯥꯒꯤ ꯅꯨ ꯄꯤ ꯈꯣꯏꯗꯗꯤ ꯄꯥꯝꯗꯕ ꯑꯗꯨꯒ ꯈꯔ ꯑꯉꯥꯡ ꯈꯔ ꯈꯤꯇꯪ ꯆꯍꯤ ꯐꯥꯏꯚ ꯁꯤꯛꯁ ꯈ ꯑꯉꯥꯡ ꯑꯣꯏꯕꯗꯤ ꯄꯥꯝꯕ ꯑꯗꯨꯒ ꯃꯣꯏꯒꯤ ꯂꯦꯡꯒꯥꯗꯗꯤ ꯑꯩꯈꯣꯏꯅ ꯈꯪꯗꯕ ꯑꯗꯨꯒꯤꯅꯦꯕ ꯍꯦꯟꯅ ꯋꯥꯕꯗꯣ
ꯑꯗꯨꯅꯤ ꯁꯤꯇꯨꯋꯦꯁꯟꯗꯤ ꯌꯥꯗ꯭ꯔꯦ ꯃꯤꯅꯗꯤ ꯑꯗꯨꯝ ꯍꯥꯏꯅꯩꯌꯦ ꯅꯨꯄꯥꯒꯤꯗꯤ ꯅꯨꯄꯤ ꯋꯥꯠꯂꯣꯏ ꯍꯥꯏꯅ
ꯑꯗꯨꯋꯥꯔꯦꯗꯤ ꯍꯥꯏꯗꯤ
ꯎꯝ ꯅꯪ ꯃꯤ ꯑꯃ ꯑꯣꯏꯔꯗꯤ ꯅꯨꯄꯤꯗꯤ ꯑꯗꯨꯝ ꯨꯅ ꯑꯃꯗꯤ ꯇꯝꯂꯝꯈ꯭ꯔꯕꯅꯤ ꯍꯥꯏꯅꯀꯣ ꯍꯥꯏꯗꯤ ꯍꯥꯏ ꯑꯗꯨꯕꯨ ꯑꯩꯈꯣꯏ ꯍꯧꯖꯤꯛꯀꯤ ꯐꯤꯕꯝꯗꯨꯒ ꯀꯅꯥꯅ ꯂꯥꯛꯀꯤꯔꯣꯅ ꯑꯗꯨꯝ ꯋꯥꯈꯜꯁꯦ
ꯂꯛꯅ ꯃꯗꯤ ꯂꯥꯏꯛꯅꯦ ꯇꯗ ꯂꯛꯅꯤꯡ ꯈꯔ ꯌꯥꯕ ꯈꯔ ꯌꯥꯕ ꯈꯣꯏꯗꯣ ꯑꯩꯈꯣꯏꯅ ꯄꯥꯝꯂꯔꯣꯏꯕ
ꯑ ꯍ ꯍ ꯑꯩꯅ ꯑꯩꯈꯣꯏꯅ ꯄꯥꯝꯕ ꯑꯩꯈꯣꯏꯅ ꯄꯥꯝꯕ ꯃꯤꯗꯨꯅ ꯃꯣꯏꯅ ꯄꯥꯝꯂꯛꯇꯕ ꯃꯣꯏꯅ ꯄꯥꯝꯔꯛ ꯆꯄ ꯃꯤꯗꯨꯅ ꯑꯩꯈꯣꯏꯅ ꯄꯥꯝꯗꯕ ꯑꯗꯨꯒꯤ ꯇꯥꯏꯞꯇꯔꯣ
ꯑꯗꯨ ꯅꯦꯕ
ꯎꯝ
ꯑꯩꯈꯣꯏꯒꯤ ꯆꯍꯤꯒꯤ ꯅꯨꯄꯤꯈꯣꯏꯗꯤ ꯑꯗꯨꯝ ꯐꯪꯕꯗꯤ ꯋꯥꯅꯤꯗ ꯑꯩꯈꯣꯏꯅ ꯈꯔ ꯑꯉꯥꯡ ꯑꯣꯏꯕꯁꯨ ꯌꯦꯡꯕꯒꯤ ꯑꯣꯏꯔꯝꯒꯅꯤꯗ ꯆꯍꯤ ꯃꯅꯥꯕ ꯄꯥꯝꯕ꯭ꯔꯣꯅꯦ
ꯑꯩ ꯈꯣꯟꯗꯦ ꯑꯩ ꯈꯥ ꯈꯔ ꯄꯥꯝꯃꯤꯅꯦ ꯑꯩ ꯑꯩꯗꯤ ꯑꯩ
ꯁꯣꯞ ꯃꯅꯦꯗ
ꯎꯝ
ꯑꯩꯈꯣꯏꯒ ꯆꯍꯤ ꯃꯥꯟꯅꯕ ꯈꯣꯏꯗꯤ ꯎꯝ ꯅꯨꯄꯤꯈꯣꯏꯁꯨ ꯁꯛꯁꯨ ꯂꯤ
ꯑꯥ ꯑꯁꯤꯁ ꯃꯅꯦꯦ
ꯁꯤ ꯇ꯭ꯋꯦꯟꯇꯤ ꯐꯥꯏꯚ ꯍꯦꯦꯜꯂꯗꯤꯦ ꯅꯨꯄꯤꯈꯣꯏꯒꯦ
ꯎꯝ ꯈꯪꯗꯦꯅꯦ ꯑꯩꯁꯨ ꯆꯍꯤꯗꯤ ꯑꯥ ꯌꯧꯔꯦ ꯋꯥꯈꯜꯗꯤ ꯑꯉꯥꯡꯅꯤꯅꯦ ꯀꯔꯤꯅꯣ ꯈꯪꯗꯦ ꯅꯪꯁꯦ ꯁꯨꯃꯥꯏ ꯇꯧꯕ꯭ꯔꯣ